ꯇꯥꯕ꯭ꯔꯣ ꯇꯥꯗ꯭ꯔꯣ
ꯇꯥꯏ ꯇꯥꯏ ꯀꯩꯗꯧꯔꯤꯅꯣ
ꯍꯤꯞꯄꯤꯌꯦ
ꯍꯧꯖꯤꯛꯄꯨ ꯍꯤꯞꯄ ꯃꯇꯝꯂꯣ
ꯍꯣꯏ ꯍꯤꯞꯄꯕꯨ ꯃꯇꯝ ꯂꯩꯕ꯭ꯔꯣ
ꯀꯥꯏ ꯀꯥꯏꯗꯅꯣ ꯊꯕꯛ ꯏꯡꯈꯥꯡ ꯈꯔ ꯇꯧꯕ ꯌꯥꯗ꯭ꯔꯣ ꯆꯟꯒꯤꯔꯣ ꯀꯩꯀꯩꯔꯣ ꯇꯧꯕ ꯌꯥꯗ꯭ꯔꯣ
ꯑꯣ ꯂꯣꯏꯔꯦ ꯑꯗꯨꯒꯤ ꯍꯤꯞꯄꯤꯕ ꯏꯕꯨꯡꯉꯣ
ꯑꯦ ꯏꯕꯨꯡꯉꯣꯒꯤ ꯇꯥꯏꯇꯜ ꯌꯥꯎꯈ꯭ꯔꯕ ꯑꯩꯁꯦ
ꯑꯩꯈꯣꯏꯗꯤ ꯉꯁꯥꯏꯗꯒꯤ ꯆꯥꯛ ꯆꯥꯈ꯭ꯔꯦ ꯑꯗꯨꯒꯤ ꯉꯁꯥꯏꯗꯩ ꯂꯣꯏꯈ꯭ꯔꯦ ꯅꯪꯗꯤ ꯍꯧꯖꯤꯛ ꯈꯛ ꯆꯥꯕꯒꯤꯅꯦ
ꯎꯝ ꯑꯩꯗꯤ ꯈꯔ ꯊꯦꯡ ꯊꯣꯛꯈ꯭ꯔꯦꯕꯀꯣ ꯏꯕꯨꯡꯉꯣ ꯇꯥꯏꯇꯥꯜ ꯐꯪꯕꯁꯦ ꯇꯥꯕ꯭ꯔꯥ
ꯎꯝ
ꯏꯕꯨꯡꯉꯣ ꯍꯥꯏꯔꯛꯄꯁꯤꯗꯤ ꯁꯥꯎꯅꯤꯡꯉꯤꯍꯦ ꯍꯦꯍꯦ
ꯑꯣ ꯇꯥꯃꯣ
ꯑꯣ ꯑꯗꯨꯃꯥꯏꯅ ꯈꯔ ꯀꯥꯎꯔꯗꯤ ꯋꯥꯈꯜ ꯅꯨꯡꯉꯥꯏꯗ
ꯑꯣ ꯍꯣꯏ ꯍꯣꯏ
ꯀꯔꯤ ꯑꯦꯟꯁꯥꯡ ꯆꯥꯒꯦ
ꯉꯁꯤ ꯍꯋꯥꯏ ꯑꯁꯥꯡꯕꯒ ꯑꯥꯂꯨꯒ ꯆꯥꯏ
ꯑꯁ ꯍꯥꯎꯅꯤꯅꯦ ꯑꯗꯨꯗꯤ
ꯍꯣꯏ ꯍꯥꯎꯋꯦ ꯅꯣꯏꯗꯤ
ꯑꯣꯛꯁꯥ ꯆꯥꯏ
ꯎꯝ ꯍꯥꯎꯇꯦ ꯑꯗꯨꯗꯤ
ꯎꯝ ꯉꯥꯔꯡꯒꯤꯗꯣ ꯁꯥ ꯈꯔ ꯐꯠꯇꯕ ꯃꯥꯜꯂꯦ ꯑꯁ ꯑꯗꯨ ꯄꯨꯛꯀꯗꯤ ꯌꯥꯗ꯭ꯔꯦꯅꯦ
ꯑꯩꯗꯤ ꯑꯣꯁꯥꯗꯤ ꯀꯌꯥꯝ ꯄꯥꯝꯗꯦ
ꯃꯣꯔꯣꯛꯁꯨ ꯃꯣꯔꯣꯛꯁꯨ ꯈꯔ ꯌꯥꯝꯅ ꯊꯥꯛꯄ ꯃꯥꯜꯂꯦ ꯑꯗꯨꯗꯤ ꯁꯤ ꯀꯩ ꯍꯥꯏꯗꯣꯏꯅꯣ ꯑꯈꯣꯏꯒꯤ ꯊꯕꯥꯛꯇ ꯅꯥꯕꯗꯣ ꯑꯗꯨꯃꯥꯥꯏꯅ ꯂꯩꯔꯦꯕ
ꯍꯤꯗꯛ ꯆꯥꯕ ꯌꯥꯗ꯭ꯔꯣ ꯑꯗꯣ
ꯍꯤꯗꯥꯛ
ꯍꯤꯗꯛꯁꯨ ꯆꯥꯔ ꯆꯥꯒꯅꯤ ꯍꯥꯏ ꯍꯣꯔꯦꯟ ꯂꯩꯔꯛꯑꯗꯤ ꯑꯗꯨꯝ ꯆꯥꯂꯒ ꯆꯥꯗꯧꯕꯅꯤ ꯈꯣꯏ ꯅꯥꯛꯄꯗ ꯂꯩꯕ ꯗꯨꯀꯥꯟꯗꯣ ꯍꯧꯖꯤꯛ ꯍꯥꯡꯗ꯭ꯔꯤꯕꯀꯣ ꯑꯗꯨꯅꯤꯗꯥ
ꯅꯣꯡ ꯉꯁꯥꯏ ꯈꯔ ꯆꯨꯕꯅꯦ ꯆꯨꯗ꯭ꯔꯦ ꯍꯧꯖꯤꯛꯇꯤ ꯅꯣꯏꯗꯗꯤ
ꯉꯁꯥꯏ ꯑꯩꯈꯣꯏꯗꯁꯨ ꯆꯨꯔꯝꯃꯦ ꯍꯧꯖꯤꯛꯇꯤ ꯆꯨꯗ꯭ꯔꯦ
ꯅꯨꯡꯁꯥꯗꯤ ꯊꯣꯛꯇꯦ ꯈꯪꯗꯦꯗꯥ ꯐꯤꯁꯨꯒꯦꯅ ꯗꯃꯥ ꯁꯨꯗꯣꯛꯄꯤꯔꯒ ꯐꯧ ꯐꯝꯁꯨ ꯂꯩꯇ꯭ꯔꯦ
ꯑꯁ ꯅꯨꯡꯉꯥꯏꯇꯦꯗ ꯑꯩꯖꯨ ꯁꯨꯕꯤꯌꯨꯅꯦ
ꯑꯥ ꯁꯨꯔꯒ ꯅꯝꯊꯤꯔꯗꯤ ꯃꯥꯡꯅꯤꯗꯅ
ꯑ ꯐꯦꯟ ꯊꯥꯔꯒ ꯀꯪꯍꯟꯕ ꯌꯥꯏꯅ
ꯑꯝ
ꯅꯣꯡꯃ ꯑꯩꯈꯣꯏꯗꯁꯨ ꯂꯥꯛꯑꯒ ꯐꯤ ꯑꯝꯇ ꯁꯨꯕꯤꯌꯣ ꯄꯨꯟꯁꯤꯗ ꯅꯪꯕꯨ ꯀꯥꯎꯔꯔꯣꯏꯌꯦ
ꯑꯩꯁ ꯌꯥꯝ ꯅꯨꯡꯁꯤꯕ ꯋꯥꯔꯤꯅꯤ ꯅꯪꯒꯤꯁꯦ
ꯎꯝ ꯑꯗꯨ ꯈꯛꯇꯅꯤ ꯑꯩꯅ ꯇꯧꯔꯤꯁꯦ ꯍꯧꯖꯤꯛꯀꯥꯟ
ꯎꯍꯨꯝ ꯀꯅꯥ ꯀꯅꯥ ꯂꯩꯒꯦ
ꯏꯃꯥꯟꯅꯕ ꯑꯃꯒ ꯂꯩ ꯀꯅꯥ ꯈꯪꯅꯤ ꯇꯨꯡꯗ ꯏꯕꯥꯅꯤꯒꯤ ꯑꯣ ꯏꯕꯥꯅꯤ ꯈꯇꯅꯤ
ꯍꯣꯏ ꯀꯅꯥ ꯈꯪꯉꯤ ꯅꯪꯉꯣꯟꯗꯒ ꯂꯩꯒꯗ꯭ꯔ ꯑꯩ
ꯑꯗꯨ ꯑꯗꯨꯅꯤꯕ ꯂꯩꯕꯨ ꯂꯩꯗ꯭ꯔꯕ ꯀꯩꯅꯣ ꯌꯥꯝ ꯅꯨꯡꯉꯥꯏꯗꯣꯔꯤ
ꯌꯥꯝ ꯅꯨꯡꯉꯥꯏꯗꯧꯔꯤ ꯐꯤ ꯈꯇ ꯁꯨꯔꯒ
ꯀꯥꯏꯗꯩꯅꯣꯍꯦ ꯐꯤ ꯈꯇ ꯁꯨꯍꯟꯕ ꯌꯥꯕ ꯌꯥꯕ꯭ꯔꯅꯦ
ꯃꯥ ꯈꯪ ꯁꯦꯡꯕ ꯐꯤꯔꯣꯟꯗꯁꯨꯅꯦ ꯁꯨꯑꯣ ꯁꯤ ꯀꯥꯏꯅ
ꯀꯥꯏꯗꯩ ꯑꯩ ꯑꯩꯅ ꯑꯩ ꯅꯨꯄꯤꯗ ꯁꯨꯃꯥꯏꯅ ꯇꯧꯗꯧꯕ ꯅꯠꯇꯦ
ꯕꯣꯐꯆꯥꯎ
ꯌꯥꯔꯤꯃꯈꯩ ꯌꯥ ꯌꯥꯔꯤ ꯃꯈꯩ ꯅꯨꯡꯉꯥꯏꯅ ꯊꯝꯒꯦ ꯍꯥꯏꯕ ꯋꯥꯈꯜꯂꯣꯟ ꯆꯦꯜꯂ ꯂꯩꯕ ꯅꯨꯄꯥꯅꯤꯀꯣ
ꯑꯩꯁꯦ ꯅꯅꯥꯛꯇ ꯂꯩꯅꯤꯡꯈ꯭ꯔꯦ ꯅꯪ ꯋꯥꯇꯥ ꯇꯥꯕꯗ
ꯑꯗꯨꯅꯤꯕ
ꯅꯪꯒꯤ ꯋꯥꯍꯩꯁꯦ
ꯃꯤ ꯑꯇꯣꯞꯄꯁꯨ ꯁꯨꯃꯥꯏꯅ ꯍꯥꯏ
ꯑꯩꯁ ꯃꯤ ꯑꯇꯣꯞꯄ ꯑꯗꯨꯃꯥꯏ ꯍꯥꯏꯔꯗꯤ ꯑꯩ ꯂꯩꯔꯔꯣꯏ
ꯅꯠꯇꯦ ꯃꯤ ꯑꯇꯣꯞꯄ ꯃꯤ ꯇꯣꯞꯁꯨ ꯁꯨꯃꯥꯏꯅ ꯍꯥꯏꯔ ꯗꯨ ꯑꯗꯨ ꯑꯣꯏꯔꯁꯨ ꯑꯩꯅ ꯃꯣꯏꯒꯤꯗꯃꯛꯇ ꯑꯐꯕ ꯄꯥꯎꯈꯨꯝ ꯄꯤꯗ꯭ꯔꯤꯕ
ꯑꯣ
ꯑꯗꯨꯒꯤꯅꯤꯗꯥ ꯏꯃꯥꯟꯅꯕꯅ ꯍꯥꯏꯌꯦ ꯅꯪ ꯑꯁ ꯅꯁꯛ ꯌꯥꯝ ꯐꯖꯩ ꯍꯥꯏꯅ ꯑꯗꯨ ꯀꯃꯥꯏꯟ ꯇꯧꯕ
ꯍꯦ ꯍꯦ ꯃꯆꯤꯟ ꯊꯤꯕꯅꯦ
ꯑꯣꯏ ꯑꯁꯦꯡꯕꯅꯦ ꯐꯣꯟꯁꯨ ꯇꯧꯕ ꯅꯨꯡꯉꯥꯏꯌꯦ ꯑꯗꯨ ꯃꯁꯛꯁꯨ ꯌꯥꯝ ꯐꯕꯅꯦ ꯃꯥꯅ ꯍꯥꯏ ꯃꯥꯅ ꯃꯥꯅ ꯑꯩꯉꯣꯟꯗ ꯍꯥꯏꯁꯦ ꯑꯗꯨ ꯑꯗꯨ ꯅꯇꯩ ꯅꯥꯎ ꯑꯣꯏꯍꯟꯁꯤꯔꯥ ꯍꯥꯏꯅ ꯈꯜꯂꯤꯌꯦ ꯍꯥꯏꯅꯤ
ꯍꯦ ꯍꯦ ꯍꯦ ꯍꯦ ꯍꯦ ꯅꯣꯛꯅꯤꯡꯉꯦ꯫
ꯗꯨꯃꯥꯏꯅ ꯍꯥꯏꯌꯦ ꯗꯨꯃꯥꯏꯅ ꯍꯥꯏꯕ ꯑꯩꯁꯨ ꯑꯩꯁꯨ ꯑꯩꯁꯨ ꯍ ꯌꯦꯡꯒꯦ ꯑꯩꯁꯨ ꯀꯣꯟꯗ ꯇꯧꯒꯦ ꯑꯗꯨꯒ ꯋꯥꯔꯤ ꯋꯇꯥꯏ ꯈꯔ ꯁꯥꯒꯦ ꯑꯗꯨꯗ ꯑꯗꯨꯗꯒꯤ ꯈꯪꯒꯅꯤ ꯍꯥꯏꯅ ꯑꯩꯁꯨ ꯈꯨꯝꯕꯀꯣ
ꯎꯝ
ꯗꯨ ꯁꯛ ꯃꯥꯏ ꯈꯪꯕ ꯑꯣꯏꯅ ꯅꯣꯡꯃꯗꯤ ꯊꯦꯡꯅꯁꯤꯗꯅꯥ
ꯊꯦꯡꯅꯁꯤ ꯊꯦꯡꯅꯁꯤ
ꯀꯥꯏꯗꯅꯣ
ꯃꯥ ꯐꯣꯇꯣ ꯊꯥꯔꯛꯄꯗꯣ ꯑꯩꯅ ꯑꯩꯁ ꯅꯨꯄꯤ ꯊꯤꯕ ꯅꯨꯄꯥ ꯃꯥꯜꯂꯦ ꯍꯥꯏꯕꯤꯕ ꯍꯦ ꯍꯦ
ꯀꯔꯤ ꯏꯃꯥꯟꯅꯕꯔ
ꯃꯥꯥꯏ ꯐꯣꯇꯣ ꯊꯥꯔꯛꯎ ꯃꯥꯏ ꯐꯣꯠꯇꯣ ꯊꯕꯗꯏꯅ ꯃꯥꯗꯣ ꯀꯩꯁꯨ ꯍꯥꯏꯒꯅꯨꯀꯣ ꯍꯥꯏꯔꯛꯑꯦꯕ ꯑꯗꯣ ꯑꯩꯅ ꯎꯗ꯭ꯔꯤꯉꯩꯗ ꯑꯦ ꯅꯨꯄꯤ ꯃꯆꯥ ꯂꯩꯕ ꯅꯨꯄꯥ ꯃꯥꯜꯂꯦ
ꯃꯥꯗꯣ ꯃꯤ ꯑꯆꯥꯎꯕꯅꯦ ꯋꯥꯡ ꯆꯥꯎꯕꯅꯦ
ꯎꯝ
ꯑꯩꯉꯣꯟꯗꯒꯤꯁꯨ ꯍꯦꯟꯅ ꯑꯩꯉꯣꯟꯗꯁꯨ ꯍꯦꯟꯅ ꯇ ꯋꯥꯡ ꯆꯥꯎꯋꯦꯕ
ꯅꯪꯗꯤ ꯄꯤꯛꯑꯦꯅ ꯑꯍꯤꯍꯤꯍꯤ
ꯅꯠꯇꯦ ꯑꯩꯁꯨ ꯌꯥꯝ ꯄꯤꯛꯄ ꯅꯠꯇꯦ ꯍꯦ
ꯐꯥꯒꯤ ꯇꯧꯕꯅꯦ
ꯑꯩꯐꯥꯎ ꯑꯩꯁꯨ ꯌꯥꯝ ꯄꯤꯛꯄ ꯅꯠꯇꯦ ꯑꯩꯁꯨ ꯗꯨꯝ ꯆꯥꯎꯋꯥꯡ ꯋꯥꯡꯉꯤ ꯑꯗꯨꯕꯨ ꯑꯩꯉꯣꯟꯗꯒꯤ ꯃꯥꯅ ꯈꯤꯇꯪ ꯍꯦꯟꯕꯀꯣ ꯑꯩꯅ ꯑꯩꯅ ꯏꯁꯥ ꯈꯔ ꯄꯥꯕ ꯃꯥꯅ ꯈꯔ ꯅꯣꯏꯕ ꯃꯥꯏꯟ ꯇꯧꯕꯒꯤꯗꯣ ꯑꯩꯒꯤ ꯀ꯭ꯂꯥꯁꯃꯦꯠꯅꯤꯕꯗꯣ
ꯑꯗꯣ ꯃꯥꯅ ꯑꯍꯟ ꯑꯣꯏꯅ ꯎꯏꯀꯣ
ꯍꯣꯏ ꯑꯍꯟꯗꯤ ꯈꯔ ꯑꯣꯏꯔꯦ ꯃꯥꯅ ꯑꯩꯉꯣꯟꯗꯒꯤ ꯑꯍꯟ ꯑꯣꯏ ꯃꯥ ꯏꯁꯇꯥꯗꯤ ꯕ꯭ꯔꯦꯛ ꯊꯝꯃꯒ ꯑꯃꯨꯛꯀ ꯇꯝꯕꯀꯣ
ꯎꯝ
ꯗꯨ ꯑꯣꯏꯕꯒꯤ ꯌꯥꯕꯅꯦ ꯃꯥꯖꯨ ꯑꯁ ꯁꯛꯀ ꯁꯛꯀ ꯐꯥꯖꯗ꯭ꯔꯣ ꯍꯦꯛ ꯎꯕꯗ ꯂꯩ ꯍꯦꯛ ꯎꯕꯗ ꯂꯩꯅꯤꯡꯕ ꯐꯥꯎꯗ꯭ꯔꯕꯣ
ꯂꯩꯅꯤꯡꯕ ꯐꯥꯎꯕ ꯐꯥꯎꯗꯕꯗꯤ ꯈꯪꯗꯦ
ꯗꯨꯅ ꯃꯥꯅꯁꯨ ꯍꯥꯏꯕ ꯅꯪꯁꯦ ꯃꯁꯛ ꯌꯥꯝ ꯐꯖꯕꯅꯦ ꯅꯪꯁꯨ ꯀꯣꯜ ꯇꯧꯔꯒ ꯑꯝꯇ ꯋꯥꯔꯤ ꯋꯥꯇꯥꯏ ꯁꯥꯎ ꯅꯪ ꯒ꯭ꯌꯥꯟ ꯇꯥꯅꯤ ꯍꯥꯏꯕ ꯗꯨꯃꯥꯏꯅ ꯍꯥꯏ ꯑꯗꯨꯃꯥꯏꯅ ꯍꯥꯏꯕꯅꯤꯅ ꯑꯩꯁꯦ ꯌꯥꯔꯗꯤ ꯑꯦꯖꯁ ꯇꯧꯁꯤꯔꯥ ꯍꯥꯏꯅ ꯈꯜꯂꯤ ꯈꯜ ꯈꯜꯂꯒꯥ ꯇꯧꯔꯛꯄꯅꯦꯕꯀꯣ
ꯑꯣ ꯌꯥꯝ ꯍꯩꯌꯦ ꯅꯪꯁꯦ
ꯑꯁ ꯌꯥꯝ ꯍꯩꯌꯦ ꯐꯥꯒꯤ ꯑꯃꯨꯛꯀ ꯑꯩꯒꯤ ꯋꯥ ꯍꯩ ꯑꯃꯨꯛꯀ ꯇꯥꯍꯟꯕ
ꯐꯒꯤ ꯑꯣꯏꯅ ꯗꯨꯃꯥꯏꯅ ꯅꯣꯛꯑꯒ ꯋꯥꯔꯤ ꯁꯥꯕꯁꯦ ꯅꯨꯡꯉꯥꯏꯇ꯭ꯔꯣ
ꯑꯁ ꯍꯧꯖꯤꯛꯀꯥꯟ ꯐꯥꯒꯤꯁꯨ ꯐꯥꯒꯤꯕꯨ ꯃꯇꯝꯁꯦ ꯂꯨꯕ ꯃꯇꯝꯅꯦ ꯑꯗꯨꯅ ꯈꯔ ꯀꯩꯅꯣ ꯇꯧꯗ ꯌꯥꯗꯕꯀꯣ ꯑꯗꯨꯅꯦꯅ
ꯀꯩꯗꯧꯔꯝꯃꯤꯅꯣ ꯍꯧꯖꯤꯛꯇꯤ
ꯆꯥꯛ ꯆꯥꯇꯣꯛꯑꯒ ꯉꯥꯏꯔ ꯂꯩ
ꯑꯣ
ꯉꯍꯛ ꯂꯩꯔ
ꯍꯧꯖꯤꯛꯀꯥꯟꯁꯦ ꯅꯣꯡ ꯆꯨꯕꯅꯤꯅ ꯑꯥꯏꯁ ꯅꯣꯏ ꯅꯪ ꯕꯣꯜ ꯁꯅꯥꯕ ꯍꯩꯕ꯭ꯔꯣ
ꯍꯩꯇ꯭ꯔꯗꯤ ꯉꯁꯥꯏ ꯑꯌꯨꯛꯇ ꯃꯣꯏ ꯉꯁꯥꯏ ꯑꯌꯨꯛꯇ ꯁꯥꯟꯅꯈꯤꯕ ꯕꯤꯠ ꯃꯋꯣꯡꯗꯣ ꯉꯁꯤ ꯇꯧꯒꯅꯤ
ꯑꯦ ꯑꯌꯨꯛ ꯁꯟꯅꯕꯗꯣ ꯅꯪꯁꯨ ꯅꯪ ꯃꯥꯕꯨ ꯄꯥꯝꯕ꯭ꯔꯣ
ꯑꯦꯁ ꯑꯩꯒꯤ ꯇꯤꯝꯅꯤꯅꯦ ꯀꯩꯅꯣ
ꯑꯩꯁꯨ ꯑꯗꯨꯕꯨ ꯑꯩꯗꯤ ꯌꯦꯡꯉꯗꯤ ꯀꯩꯅꯣ ꯇꯧꯕꯅꯤꯅ ꯑꯩꯅ ꯑꯩꯒꯤ ꯇꯤꯝꯅꯦ ꯑꯗꯨꯕꯨ ꯑꯩ ꯌꯦꯡꯗꯦ ꯍꯦꯛ ꯍꯧꯒꯠꯄꯒ ꯀꯩꯗꯧꯋꯦ ꯈꯪꯕ꯭ꯔꯥ ꯇꯥꯕ꯭ꯔꯣ
ꯇꯥꯏ ꯇꯥꯏ
ꯍꯦꯛ ꯍꯧꯒꯠꯕ ꯑꯩ ꯀꯩꯁꯨ ꯇꯧꯗꯦ ꯃꯣꯏꯅ ꯌꯦꯡꯉꯤꯗꯣ ꯍꯦꯛ ꯆꯪꯉ ꯒꯣꯜꯒꯤꯌꯥ ꯒꯤꯌꯥ ꯆꯜꯂꯒꯦ ꯌꯦꯡꯉꯒ ꯑꯃꯨꯛ ꯊꯣꯛꯄꯅꯦ ꯍꯦ
ꯑꯆꯥ
ꯈꯣꯏ ꯑꯩꯒꯤ ꯇꯤꯝꯗꯨꯅ ꯒꯣꯜꯗꯨ ꯆꯟꯕꯗꯣ ꯍꯦꯜꯂꯦꯕ ꯑꯗꯨꯒꯤ ꯃꯣꯏꯅ ꯁꯥꯎꯔꯒ ꯃꯣꯏꯗꯣ ꯄꯥꯝꯗꯦꯕꯥ ꯑꯗꯨꯒꯤ ꯇꯤꯝꯗꯣ ꯃꯣꯏꯗꯤ ꯁꯤꯍꯟꯒꯦ ꯍꯥꯏꯅ ꯌꯦꯡꯕꯅꯦꯕ ꯑꯩꯅ ꯌꯦꯡ ꯒꯣꯜꯗ ꯌꯥ ꯌꯨ ꯃꯣꯏꯕꯨ ꯅꯣꯛꯐꯦꯠ ꯇꯧꯕꯤꯔ ꯑꯃꯨꯛ ꯍꯟꯕ
ꯑꯣ ꯑꯆ ꯆꯥ
ꯑꯩꯒꯤ ꯇꯤꯝꯅꯦ
ꯉꯁꯤ ꯊꯕꯛ ꯆꯠꯀꯕ ꯂꯩꯕ ꯅꯪ
ꯆꯠꯂꯣꯏ ꯀꯩꯁꯨ ꯆꯠꯂꯣꯏ ꯌꯨꯝ ꯂꯩꯒꯅꯤ
ꯑꯣꯀꯦ ꯏꯃꯥꯟꯅꯕ ꯈꯔ ꯏꯃꯥꯟꯅꯕ ꯇꯥꯕ꯭ꯔ ꯏꯃꯥꯟꯅꯕ ꯈꯔ ꯍꯪꯔꯛꯑꯦ ꯑꯦ ꯁꯤ ꯁꯥꯏꯅꯤ ꯍꯥꯏꯅ ꯑꯩ ꯏꯁꯇꯦꯇꯁꯇ ꯊꯝꯃꯒꯦꯀꯣ ꯂꯥꯏꯐ ꯀꯨꯝꯕ ꯂꯥꯏꯐꯒꯨꯝꯕ ꯈꯨꯗꯣꯡ ꯆꯥꯕꯗꯤ ꯐꯪꯔꯣꯏꯗ꯭ꯔꯥ ꯍꯥꯏꯅꯤ ꯍ ꯍ ꯋꯥꯔꯤꯗꯣ
ꯀꯔꯤꯕꯣ
ꯉꯁꯤ ꯑꯩ ꯑꯩꯒꯤ ꯏꯁꯇꯦꯇꯁꯗ ꯉꯁꯤ ꯄꯨꯡ ꯑꯅꯤꯗ ꯑꯩ ꯕꯣꯜ ꯁꯥꯟꯅꯒꯅꯤ ꯍꯥꯏꯗ꯭ꯔ ꯑꯩ ꯏꯁꯇꯦꯇꯥꯁ ꯊꯝꯕ ꯑꯗꯨꯗ ꯃꯣꯏ ꯑꯩꯒꯤ ꯃꯔꯨꯞꯁꯤꯡ ꯃꯄꯥꯟꯗ ꯂꯩꯕꯁꯤꯡ ꯂꯥꯏꯐ ꯊꯥꯕꯒꯤ ꯈꯨꯗꯣꯡꯆꯥꯥꯕꯗꯤ ꯂꯩ ꯂꯩ ꯂꯩꯖꯔꯣꯏꯗ꯭ꯔ ꯍꯥꯏꯅ ꯍꯪꯕꯀꯣ ꯑꯩꯒꯤ ꯄ꯭ꯂꯦꯗ ꯑꯩꯒꯤ ꯄ꯭ꯂꯦꯗꯩ ꯑꯩ ꯌꯥꯝ ꯀꯟꯅ ꯍꯩꯕꯗꯤ ꯅꯠꯇꯦ ꯑꯗꯨꯕꯨ ꯁꯥꯟꯅꯕ ꯑꯗꯨꯝ ꯇꯣꯏꯅ ꯇꯣꯏꯅ ꯁꯥꯟꯅꯕꯗꯣ ꯑꯗꯨꯝ ꯁꯥꯟꯅꯕꯗꯣ ꯃꯣꯏꯖꯨ ꯌꯦꯡꯅꯤꯡ ꯃꯥꯜꯂꯦ ꯑꯩꯅ ꯍꯣꯔꯦꯟ ꯂꯥꯏꯚ ꯊꯥꯕꯤꯒꯦ ꯔꯦꯗꯤꯗ ꯂꯩꯔꯣ ꯍꯥꯏꯈ꯭ꯔꯕꯅꯤ
ꯑꯩꯗꯤ ꯅꯪ ꯁꯥꯟꯅꯕ ꯍꯩꯗꯕꯒꯤ ꯃꯣꯏ ꯂꯛꯅꯒꯦꯅ ꯂꯥꯏꯐ ꯊꯥꯒꯠꯂꯛꯑꯣ ꯍꯥꯏꯕ꯭ꯔ ꯈꯟꯕ ꯑꯍꯦ ꯍꯦ ꯍꯦ ꯍ ꯍ ꯅꯠꯇꯦꯍꯦ ꯍꯦ ꯍꯦ ꯅꯣꯛꯅꯤꯡꯉꯦꯍꯦ
ꯃꯤ ꯀꯣꯂꯦꯖ ꯃꯇꯝꯗꯀ ꯃꯥꯡ ꯆꯣꯡꯊꯔꯒ ꯇꯧꯕꯅꯤꯅꯦ ꯀꯩꯅꯣ
ꯑꯩꯁꯨ ꯌꯦꯡꯕ ꯆꯠꯅꯤꯡꯉꯦꯍꯦ ꯑꯩꯁꯨ ꯌꯥꯎꯒꯦ ꯑꯗꯨꯗꯤ
ꯌꯥꯏ ꯌꯥꯏ ꯌꯦꯡꯕ ꯌꯥꯏ ꯂꯥꯛꯄ ꯌꯥꯏ ꯅꯠꯇ꯭ꯔꯁꯨ ꯍꯣꯔꯦꯟ ꯂꯥꯏꯐꯗ ꯂꯥꯏꯐ ꯊꯥꯅꯤ ꯑꯗꯨꯗ ꯑꯣꯏꯅꯀꯣ ꯈꯨꯗꯣꯡꯆꯥꯥꯕ ꯂꯧꯖꯕ ꯌꯥꯅꯤ ꯁꯣꯝꯖꯨ
ꯌꯦꯡꯕ ꯇꯥꯔꯦ
ꯍꯧꯖꯤꯛꯀꯥꯟ ꯑꯩꯈꯣꯏꯒꯤ ꯌꯨꯝ ꯑꯈꯣꯏꯒꯤ ꯑꯉꯥꯡꯖꯤꯡ ꯌꯥꯝ ꯂꯥꯡꯃꯟꯕꯒꯤꯀꯣ ꯋꯥꯈꯟꯒ ꯑꯁ ꯋꯥꯈꯟꯒ ꯅꯨꯡꯉꯥꯏꯔꯛꯇ꯭ꯔꯦꯅꯦ
ꯃꯆꯤꯟ ꯃꯆꯤꯟꯒꯗꯣ ꯁꯦꯂꯣꯇꯦꯞꯅ ꯅꯞꯄꯣ
ꯅꯪ ꯑꯉꯥꯡ ꯌꯥꯝ ꯂꯩꯌꯦꯕꯀꯣ ꯍꯧꯖꯤꯛꯇ ꯍꯧꯖꯤꯛꯁꯨ ꯇꯥꯔꯝꯅꯤ ꯃꯈꯣꯟ
ꯀꯅꯥꯅ ꯈꯪ ꯄꯥꯈꯪ ꯁꯥꯔꯒ ꯃꯆꯥ ꯂꯩꯕ ꯅꯨꯄꯥ ꯑꯣꯏꯔꯝꯕꯔ
ꯑꯩꯔꯣ
ꯎ ꯍꯨꯝ ꯅꯪꯒꯤ ꯅꯆꯥꯕꯨ ꯃꯤꯒꯤ ꯃꯆꯥꯅꯤ ꯀꯥꯏꯅ
ꯀꯥꯏꯗꯩ ꯑꯁ ꯐꯤꯕꯝꯖꯦ ꯌꯥꯝ ꯂꯨꯁꯜꯂꯦꯍꯦ ꯍꯧꯖꯤꯛꯇꯤ ꯅꯪꯅ ꯁꯨꯃꯥꯏꯅ ꯍꯥꯏꯔꯛꯑꯗꯤ ꯑꯩꯖꯨ ꯌꯥꯝ ꯅꯍꯥꯅꯤꯗ ꯀꯩꯅꯣ ꯇꯤꯡ ꯇꯤꯡ ꯂꯥꯎꯕ
ꯊꯥꯖꯕꯒ ꯌꯥꯝ ꯂꯨꯔꯛꯏ ꯊꯥꯖꯕꯒꯖꯤ ꯌꯥꯝ ꯂꯨꯏ
ꯑꯁ ꯅꯣꯏ ꯀꯥꯡꯕꯨꯨ ꯁꯨꯃꯥꯏ ꯈꯜꯂꯗꯤ ꯅꯪꯅꯐꯥꯎ ꯁꯨꯃꯥꯏꯟ ꯈꯜꯗꯤ ꯑꯁ ꯋꯥꯈꯜ ꯅꯨꯡꯉꯥꯏꯇꯦꯍꯦ
ꯃꯣꯏ ꯇꯥꯃꯣ ꯍꯥꯏꯅ ꯀꯧꯒꯦ ꯇꯧꯕꯅꯦ ꯑꯉꯥꯡꯁꯤꯡ ꯂꯥꯡꯕ ꯃꯈꯣꯟ ꯇꯥꯕꯗ ꯆꯤꯡꯅꯔꯑꯦ
ꯑꯩꯁ ꯑꯗꯨꯃꯛꯇꯤ ꯍꯥꯏꯒꯅꯨꯍꯦ ꯅꯪꯁꯨ ꯑꯉꯥꯡꯁꯤꯡꯗꯤ ꯈꯣꯏ ꯈꯣꯏꯒꯤ ꯕꯤꯜꯗꯤꯡꯖꯦ ꯑꯈꯣꯏꯒꯤ ꯔꯦ ꯔꯦꯟꯖꯦ ꯔꯨꯝ ꯐꯦꯝꯂꯤ ꯐꯦꯝꯂꯤ ꯂꯩꯅꯕ ꯌꯥꯝ ꯂꯩꯌꯦꯕꯀꯣ ꯗꯨꯕꯨ ꯃꯣꯏ ꯑꯉꯥꯡꯁꯤꯡ ꯂꯥꯏꯔꯤꯛ ꯇꯝꯍꯜꯂꯒ ꯂꯩꯌꯦꯕ ꯑꯗꯨꯒꯤꯅꯤꯗꯥ
ꯑꯦ ꯈ꯭ꯋꯥꯡꯒ ꯅꯥꯕꯅꯦ ꯂꯨꯔꯦ ꯄꯨꯟꯁꯤꯁꯦ
ꯅꯣꯏ ꯅꯃꯥꯟꯅꯕꯤꯒꯨꯝꯕꯗ ꯀꯧꯔꯒ ꯐꯖꯅ ꯃꯁꯥꯁ ꯇꯧꯕꯤꯌꯣ ꯍꯥꯏꯌꯣ
ꯑꯩ ꯑꯗꯨꯒꯨꯝꯕꯗꯣ ꯍꯩꯅꯗꯕ ꯑꯗꯨꯒꯤ
ꯃꯁꯥꯥꯁ ꯇꯧꯕꯗ ꯈ꯭ꯋꯥꯡ ꯅꯥꯕꯁꯦ ꯌꯥꯝ ꯐꯕꯅꯤꯀꯣ
ꯎꯝ
ꯑꯈꯣꯏꯁꯨ ꯈ꯭ꯋꯥꯡ ꯅꯥꯔꯛꯄꯀꯥꯟꯗ ꯁꯨꯃꯥꯏꯅ ꯇꯧꯔꯛꯄꯅꯦ
ꯑꯦ ꯅꯪꯁꯨ ꯈ꯭ꯋꯥꯡ ꯅꯥꯕ꯭ꯔꯣ
ꯀꯟꯅ ꯁꯥꯟꯅꯔꯨꯔꯒ ꯀꯟꯅ ꯆꯦꯟꯕ ꯃꯇꯝꯗ ꯆꯦꯜꯂꯨꯕ ꯃꯇꯝꯗ ꯀꯩꯅꯣ ꯅꯥꯔꯛ ꯅꯥꯔꯛꯄ ꯃꯇꯝ ꯂꯩꯗꯅ ꯑꯗꯨꯒꯤ ꯍꯥꯏꯖꯕ ꯋꯥꯅꯤꯗ ꯑꯩꯅ ꯈꯪꯕꯗꯣ ꯉꯁꯤꯗꯤ ꯁꯨꯇꯤ ꯑꯣꯏꯔꯝꯅꯤꯅꯦ ꯅꯣꯏꯗꯤ ꯇꯥꯕ꯭ꯔꯣ ꯍꯜꯂꯣ